ꯇ
ꯍꯜꯂꯣ ꯇꯥꯕ꯭ꯔꯣ
ꯍꯣꯏ ꯇꯥꯔꯦ
ꯍꯥ
ꯍꯣꯏ ꯇꯥꯏꯌꯦꯕ ꯇꯥꯗꯕ꯭ꯔꯣ
ꯀꯩꯗꯧꯔꯝꯃꯤꯅꯣ
ꯐꯁ ꯐꯖ ꯀꯥꯟꯅꯅꯥꯦ
ꯀꯩꯗꯧꯕꯒꯤ
ꯀꯠ ꯇꯧꯔꯒ ꯂꯩꯌꯦ ꯀꯩꯝꯇ ꯇꯧꯗꯦꯗ ꯅꯪꯗꯤ
ꯑꯩ ꯁꯥꯟꯅꯕ ꯆꯠꯀꯦ ꯇꯧꯔꯝꯃꯅꯤ
ꯎ ꯐꯥꯏ ꯂ ꯣꯁꯅꯕ
ꯌꯥꯖꯔꯄꯣꯣꯔ
ꯎꯦ ꯐꯪ ꯔꯖꯤ ꯀꯗꯔ
ꯍꯥ
ꯍꯪ꯭ꯔ ꯑꯗꯨ
ꯀꯦ ꯇꯔꯝꯕ
ꯑꯣ ꯇꯗꯤꯦ ꯆꯔꯣ
ꯆꯥꯛ ꯆꯥꯔꯦ ꯅꯪꯗꯤ
ꯑꯗꯨꯖ ꯊ ꯆ ꯀꯩꯅꯗ
ꯎꯨꯡꯒꯥ ꯑꯗꯨꯡ ꯄꯨꯡ ꯀꯌꯥꯗ ꯆꯥꯒꯦ ꯉꯁꯤꯗꯤ ꯈꯥꯃꯦꯟ ꯈꯪꯕ꯭ꯔꯥ
ꯈꯪꯉꯦ
ꯈꯥꯃꯦꯟ ꯊꯣꯡꯕ
ꯌꯥꯝ ꯆꯥꯕ
ꯌꯥꯝ ꯆꯥꯗꯦ ꯈꯤꯇꯪ ꯆꯥꯏ
ꯀꯅꯥꯅ ꯊꯣꯡꯕꯔꯥ
ꯍꯥ
ꯀꯅꯥꯅ ꯁ
ꯑꯩꯈꯣꯏ ꯀꯩꯅꯣꯅ ꯑꯩꯈꯣꯏ ꯏꯃꯥꯅ ꯊꯣꯡꯉꯦ
ꯑ
ꯆꯥꯛꯇꯤ ꯂꯣꯏ ꯂꯣꯏꯗ꯭ꯔꯤꯕꯣ
ꯎꯝ ꯅꯪꯗꯤ ꯕꯣꯜ ꯒꯨꯝꯕ ꯌꯦꯡꯗꯕꯔꯣ
ꯌꯦꯡꯉꯦ ꯐꯨꯠꯕꯣꯜ ꯌꯦꯡꯉꯦ
ꯌꯥꯝꯕ꯭ꯔꯥ
ꯉꯁꯤꯒꯤ ꯀꯩꯅꯣꯗꯣ ꯄꯣꯔꯇꯨꯒꯜꯒ ꯀꯩꯅꯣꯝꯒ
ꯑꯗꯨ ꯌꯦꯡꯕ
ꯅꯪꯗꯤ ꯐꯨꯠꯕꯣꯜ ꯄꯝ ꯀꯅ ꯇꯝ ꯅꯪꯒꯨ ꯐꯨꯠꯕꯥ ꯑꯗꯨꯝ ꯇꯝ ꯂꯩꯅ
ꯐꯨꯠꯕꯣꯜ ꯅꯠꯇꯦ ꯑꯩꯗꯤ ꯀ꯭ꯔꯤꯀꯦꯠ ꯁꯥꯟꯅꯩꯌꯦ
ꯑꯣ
ꯐꯨꯠꯕꯣꯜ ꯁꯥꯟꯅꯗꯦ ꯀ꯭ꯔꯤꯀꯦꯠ ꯁꯥꯟꯅꯕ
ꯑꯥꯝ ꯐꯔꯦꯅꯦ ꯀꯅꯥ ꯀꯅꯥ ꯆꯅꯤꯡ
ꯅ ꯀ ꯍꯥꯥ
ꯀꯅꯥ ꯀꯅꯥ ꯆꯠꯅꯤ ꯑ
ꯑꯩꯗꯤ ꯑꯉꯥꯡ ꯑꯣꯏꯔꯤꯉꯩꯗꯒꯤ ꯑꯗꯨꯝ ꯆꯪꯉꯦ ꯀ꯭ꯔꯤꯛꯀꯦꯠꯇ ꯑꯩꯈꯣꯏ ꯗꯗꯥ ꯑꯃꯅ ꯄꯨꯁꯜꯂꯛꯄꯒꯤ
ꯑꯣ ꯗꯧꯔꯦ ꯅꯒ ꯋꯥ ꯆꯗꯅ
ꯀꯩꯕ
ꯅꯣꯏ ꯗꯗꯥꯒ ꯆꯠꯅꯤ ꯍꯥꯏꯕꯔꯥꯕꯥ ꯍꯣꯔꯦꯟ
ꯑꯣ ꯄ꯭ꯔꯤꯛꯇꯤꯁꯔꯣ
ꯎꯝ
ꯑ ꯑꯩꯈꯣꯏ ꯗꯒꯥ ꯆꯠꯇꯣꯏꯕ
ꯆꯠ ꯐꯖꯅ ꯆꯠꯂꯣ ꯐꯖꯅ
ꯅꯪ ꯅꯪꯗꯤ ꯀꯣꯂꯦꯖ ꯇꯝꯕ ꯂꯣꯏꯔꯕꯣ
ꯂꯣꯏꯗ꯭ꯔꯤꯍꯦ
ꯂꯣꯏꯗ꯭ꯔꯤꯌꯥ
ꯎꯝ ꯅꯪꯗꯤ ꯀꯩꯅꯣ ꯇꯝꯕ ꯂꯣꯏ ꯍꯥ
ꯀꯣꯂꯦꯖ ꯆꯠꯄꯔꯥ
ꯑꯅꯤ ꯈꯇꯪ ꯉꯥꯏꯔꯤꯅꯦ
ꯑꯅꯤ ꯀꯩ ꯀꯣꯂꯦꯖꯇꯥ
ꯍꯥꯏꯔꯣꯏꯗꯥ ꯀꯩꯗꯧꯅꯤ ꯍꯥꯏꯔꯥ ꯑꯗꯣ ꯅꯪ ꯍꯥꯏꯅꯤꯡꯗꯦ ꯑꯗꯣ ꯆꯥꯛ ꯏꯟꯁꯥꯡ ꯊꯣꯡꯕꯗꯤ ꯍꯩꯔꯕ꯭ꯔꯥ
ꯆꯥꯛ ꯏꯟꯖꯥꯡꯔꯣ
ꯎꯝ
ꯍꯩꯔꯝꯗꯣꯏ ꯃꯥꯟꯕ꯭ꯔꯥ ꯍꯩꯔꯝꯃꯣꯏꯗꯣꯏ ꯃꯥꯟꯕ꯭ꯔꯥ
ꯍꯩꯒꯗꯧ ꯍꯥꯏꯕ꯭ꯔꯥ ꯍꯣꯏ
ꯌꯥꯝ ꯄꯥꯡꯅꯕꯨꯗꯤ ꯍꯩꯇꯦ ꯈꯔꯕꯨꯗꯤ ꯑꯗꯨꯝ ꯍꯩ
ꯆꯝꯊꯣꯡꯒꯨꯝꯕ ꯀꯥꯡꯁꯣꯏꯒꯨꯝꯕ ꯏꯔꯣꯡꯒꯨꯝꯕꯗꯤ ꯍꯥꯏꯔꯝꯅꯤ
ꯍꯩꯌꯦ ꯑꯗꯨꯕꯨꯗꯤ
ꯍꯌꯦꯡ ꯂꯀꯅꯤ
ꯅꯪꯗꯤ ꯌꯥꯝ ꯍꯩꯔꯝꯗꯣꯏ ꯃꯥꯜꯂꯤ ꯎꯝ
ꯉꯁꯤ ꯑꯗꯨꯝ ꯁꯅꯕ ꯆꯠꯂꯒ ꯂꯣꯏꯔꯕꯣ ꯅꯪꯒꯤ
ꯁꯥꯟꯅꯕ ꯆꯠꯂꯅꯤ ꯍꯣꯔꯦꯟ ꯍꯜꯂꯛꯑꯅꯤ ꯊꯕꯛ ꯑꯃ ꯇꯧꯔꯅꯤ ꯑꯗꯨꯒ ꯍꯥꯏꯗꯤ ꯂꯝꯖꯦꯟ ꯆꯦꯟꯕ ꯆꯠꯄꯗ ꯑꯗꯨꯗꯥ ꯑꯗꯨꯝ ꯑꯗꯨꯒꯤ
ꯑꯈꯣꯏ ꯃꯐꯝꯗꯗꯤ ꯌꯥꯝ ꯁꯥꯏꯌꯦ
ꯀꯩꯕꯥ
ꯑꯩꯈꯣꯏ ꯂꯩꯕ ꯃꯐꯝꯁꯦ ꯌꯥꯝ ꯁꯥꯏ ꯍꯥꯏꯕꯥ ꯅꯣꯏ ꯑꯗꯨ ꯁꯥꯗ꯭ꯔꯣ
ꯀꯩ ꯌꯥꯝ ꯁꯥꯏꯔꯕ ꯅꯨꯡ ꯁꯥꯔꯕ
ꯎꯝ ꯌꯥꯝ ꯁꯥꯏ ꯑꯩꯈꯣꯏ ꯑꯗꯨ
ꯈꯣꯏꯁꯨ ꯁꯥꯏꯌꯦ ꯅꯣꯏ ꯂꯩꯕꯗꯤ ꯀꯥꯏꯗ ꯂꯩꯔꯤꯅꯣ
ꯑꯗꯣ ꯎꯝ ꯂꯥꯄꯦ ꯎꯝ ꯁꯟꯗꯦ ꯒꯨꯝꯕꯗꯥ ꯀꯥꯏ ꯀꯥꯏ ꯆꯠꯀꯦ
ꯁꯟꯗꯦꯒꯨꯝꯕꯗ ꯁꯥꯟꯅꯕ ꯆꯠꯂꯤ ꯃꯦꯁꯀꯨꯝꯕ ꯂꯩꯕꯗ ꯁꯥꯟꯅꯕ ꯆꯠꯂꯤ ꯁꯟꯗꯦꯒꯨꯝꯕꯗ ꯅꯠꯇ꯭ꯔꯗꯤ ꯑꯩꯁꯨ ꯁꯥꯟꯅꯕ ꯆꯠꯇ꯭ꯔꯗꯤ ꯁ꯭ꯋꯤꯃꯤꯡ ꯆꯠꯂꯦ ꯅꯪꯗꯤ
ꯁꯅꯕꯁꯦ ꯌꯥꯝ ꯄꯥꯝꯕꯥ ꯃꯥꯜꯂꯤ
ꯑꯩ ꯁꯥꯟꯅꯔꯣꯏꯅꯦ
ꯕꯣꯂꯤ ꯕꯣꯜ ꯒꯨꯝꯕꯗꯤ ꯁꯥꯅꯕꯥ ꯍꯩꯇꯕꯔꯣ
ꯑꯩ ꯀ꯭ꯔꯤꯛꯀꯦꯠꯇ ꯈꯪꯕ꯭ꯔꯥ
ꯈꯪꯉꯤꯅꯦ
ꯀ꯭ꯔꯤꯀꯦꯠꯇ ꯅꯦꯁꯅꯦꯜꯒꯤ ꯁꯥꯟꯅꯧꯔꯦ ꯑꯥꯗ ꯃꯄꯥꯟ ꯂꯝꯗ
ꯑꯥ
ꯅꯦꯁꯅꯦꯜꯒꯤ ꯁꯥꯟꯅꯔꯨꯔꯦꯕ
ꯑꯗꯣ ꯅꯪ ꯎꯝ ꯅꯪ ꯑꯗꯨꯃꯥꯏ ꯑꯗꯨꯝ ꯆꯠꯈ꯭ꯔꯣ
ꯀꯩꯕ ꯇꯥꯗꯦ
ꯁꯟꯗꯦꯗꯥ ꯅꯪꯒꯤ ꯃꯔꯨꯞꯁꯤꯡꯒꯗꯀꯣ ꯇꯤꯟꯅꯕꯗꯣ ꯃꯥ ꯆꯠꯂꯣꯏ ꯍꯥꯏꯕ ꯀꯣꯏꯕꯒꯨꯝꯕ ꯆꯠꯂꯣꯏ ꯍꯥꯏꯕ
ꯆꯠꯂꯦ ꯀꯣꯏꯕꯒꯨꯝꯕ ꯆꯠꯂꯦ
ꯍꯥꯥ
ꯆꯠꯂꯦ ꯏꯃꯥꯟꯅꯕꯁꯤꯡꯒ ꯄꯤꯛꯅꯤꯛꯒꯨꯝꯕ ꯑꯣꯏꯒꯦꯔꯥ ꯁꯥꯟꯅꯕ ꯑꯣꯏꯒꯦꯔꯥ ꯀꯣꯏꯕꯥ ꯑꯣꯏꯒꯦꯔꯥ ꯆꯠꯂꯦ
ꯌꯥꯝ ꯐꯩꯅꯦ
ꯆꯠꯄꯔꯣ ꯍꯨꯝ
ꯑꯩꯁꯨ ꯑꯗꯨꯝ ꯆꯠꯂꯦ ꯑꯗꯨ ꯅꯡ ꯁꯤꯡꯖꯨꯒꯨꯝꯕ ꯁꯦꯝꯕꯒꯥ ꯍꯩꯕꯔꯥ
ꯁꯤꯡꯖꯨ
ꯍꯣꯏ
ꯍꯥꯏ
ꯅꯊꯟꯗ ꯍꯥꯏꯕ ꯀꯅꯥꯅ
ꯎꯝ
ꯀꯅꯥꯅ ꯇꯝꯕꯤꯕꯅ‌ꯣ ꯅꯊꯟꯗꯥ ꯍꯥꯏꯌ‌ꯣ
ꯏꯊꯟꯗ ꯍꯥꯏꯅꯤ
ꯑꯣ ꯅꯪꯗꯤ ꯀ꯭ꯔꯝꯕ ꯁꯤꯟꯖꯨ ꯄꯥꯝꯒꯦ
ꯃꯤꯃꯤ ꯁꯤꯡꯖꯨ
ꯆꯞ ꯃꯥꯟꯅꯩꯅ‌ꯦ ꯃꯤꯃꯤ ꯌꯥꯎꯗꯔꯗꯤ
ꯎꯝ ꯍꯣꯏ ꯑ ꯑ ꯃꯤꯃꯤ ꯍꯥꯞꯄ ꯍꯧꯌ‌ꯦ
ꯑꯦꯁꯨ ꯃꯤꯃꯤ ꯌꯥꯝ ꯄꯥꯝꯃ‌ꯦ ꯆꯥꯡ ꯅꯥꯏ ꯑꯩꯈꯣꯏ
ꯑꯣ ꯃꯤꯃꯤ ꯃꯤꯃꯤꯁ‌ꯦ ꯐꯠꯇ‌ꯦꯌ‌ꯦ
ꯍꯣꯏ ꯐꯠꯇꯦ ꯑꯗꯨ ꯑꯣꯏꯔꯁꯨ ꯆꯅꯤꯡꯕꯒꯤ ꯉꯔꯥꯡ ꯑꯗꯨꯝ ꯆꯥꯏ
ꯎꯝ ꯅꯪꯗꯤ ꯁꯤꯗ ꯂꯩꯔꯣ ꯅꯠꯇ꯭ꯔꯅ ꯅꯠꯇ꯭ꯔꯗꯤ ꯁꯤꯗ ꯂꯩꯔꯣ ꯅꯠꯇ꯭ꯔꯒ ꯑꯥ ꯈꯨꯟꯗ ꯂꯩꯔꯤꯔꯣ
ꯃꯄꯥꯜꯂꯝꯗ ꯂꯩꯌꯦ
ꯇꯥꯏꯗ
ꯍꯥꯥ
ꯍꯥꯏꯅꯤꯡꯗꯦꯕꯥ
ꯍꯥꯏꯔꯣ ꯀꯥꯏꯗ ꯂꯩꯅꯣꯕ
ꯑꯗꯨꯅ‌ꯦ ꯌꯥꯝ ꯁꯥꯏꯌꯦ ꯅꯣꯏꯗꯗꯤ ꯁꯥꯥꯗ꯭ꯔꯣ
ꯁꯥꯏꯌꯦ ꯀꯥꯏꯗ ꯂꯩꯅꯣ ꯍꯥꯏꯕ
ꯍꯥꯏꯅꯤꯡꯗ‌ꯦ ꯍꯥꯏꯔꯒ
ꯏ ꯍꯥꯏꯔꯛꯑꯣ ꯍꯥꯏꯔꯒ ꯏ ꯍꯥꯏꯅꯤꯡꯗꯦꯌꯦ
ꯎꯝ ꯑꯗꯣ ꯅꯪꯗꯤ ꯑꯗꯨꯝ ꯑꯉꯥꯡ ꯑꯣꯏꯔꯤꯉꯩꯗ ꯑꯗꯨꯝ ꯁꯥꯟꯅꯕ ꯍꯧꯔꯕ‌ꯣ
ꯎꯝ ꯑꯉꯥꯡ ꯑꯣꯏꯔꯤꯉꯩꯗ ꯍꯧꯔꯛꯑꯦ ꯁꯥꯟꯅꯕ
ꯑꯣ ꯑꯗꯨꯗꯤ ꯌꯥꯝ ꯐꯩꯅ
ꯎꯝ
ꯅꯪ ꯃꯃꯥꯁꯤꯡꯅꯁꯨ ꯑꯗꯨꯝ ꯁꯞꯄꯣꯔꯠ ꯇꯧꯕꯤꯕ꯭ꯔꯥ
ꯎꯝ ꯇꯧꯏ
ꯇꯧꯋꯦ
ꯌꯥꯝ ꯐꯩꯅ‌ꯦ ꯑꯗꯨ ꯇꯧꯕꯤꯕꯗ‌ꯣ
ꯎꯝ ꯅꯪꯒ ꯋꯥꯔꯤ ꯁꯥꯟꯅꯕꯁꯦ ꯌꯥꯝ ꯅꯨꯡꯉꯥꯏ
ꯀꯩ ꯍꯥꯏꯕ
ꯅꯪꯒ ꯋꯥꯔꯤ ꯁꯥꯟꯅꯕꯁꯦ ꯌꯥꯝ ꯅꯨꯡꯉꯥꯏ ꯍꯥꯏꯕ
ꯑꯣ ꯑꯩꯁꯨ ꯌꯤꯝꯅ
ꯅꯨꯡꯉꯥꯏꯌ‌ꯦ
ꯍꯣꯏ ꯑꯗꯣ ꯀꯩꯅꯣ‌ ꯎꯝ ꯏꯔ‌ꯣꯟꯕꯒꯨꯝꯕꯅꯤ ꯍꯩꯕꯔꯥ ꯅꯪ
ꯀꯩꯕ
ꯏꯔꯣꯟ ꯏꯔꯣꯟꯕ ꯏꯔꯣꯟꯕ
ꯏꯔꯣꯏꯕ
ꯍꯣꯏ
ꯍꯣꯏ
ꯍꯥꯏ
ꯌꯥꯝ ꯐꯔꯦ ꯑꯩꯗꯤ ꯍꯩꯇꯦ ꯏꯃꯥꯟꯕꯤꯁꯤꯗꯤ ꯌꯥꯝ ꯍꯩꯕ ꯃꯥꯜꯂꯦ
ꯑꯩꯗꯤ ꯍꯩ ꯏꯁꯤꯡ ꯈꯇꯥ ꯑꯗꯨꯝ
ꯀ
ꯑꯩꯈꯣꯏ ꯁꯤꯂꯣꯡꯗꯗꯤ ꯄꯨꯈ꯭ꯔꯤꯒꯨꯝꯕ ꯌꯥꯝ ꯂꯩꯗꯅ
ꯍꯣꯏ
ꯄꯨꯈ꯭ꯔꯤꯗ ꯂꯩꯕꯗꯣ ꯄꯨꯈ꯭ꯔꯤꯗ ꯑꯗꯨꯝ ꯂꯣꯏꯔꯦ
ꯑꯗꯣ ꯅꯪ ꯎꯝ ꯀꯩꯅꯣ ꯐꯣꯇꯣ ꯀꯥꯝꯄ ꯒꯨꯝꯕꯗꯤ ꯍꯩꯕ꯭ꯔꯥ
ꯐꯣꯠꯇꯣ
ꯍꯣꯏ
ꯐꯣꯟꯗ ꯐꯣꯟꯗꯒꯤꯔꯣ
ꯐꯣꯟꯗꯁꯨ ꯑꯇꯣꯞꯄꯗꯁꯨ ꯑꯗꯨꯝ ꯀꯥꯞꯄ ꯍꯩ
ꯀꯦꯃꯦꯔꯥꯗꯗꯤ ꯍꯩꯇꯦ ꯐꯣꯇꯣꯗꯤ ꯐꯣꯟꯗꯗꯤ ꯍꯩ
ꯌꯥꯝ ꯍꯩꯔꯝꯗꯧ ꯃꯥꯥꯟ
ꯑꯗꯣ ꯎꯝ ꯅꯣꯏ ꯃꯃꯥꯅ ꯎꯝ ꯅꯣꯏ ꯕꯕꯥꯗꯣ ꯅꯪꯅ ꯅꯪꯅ ꯑꯄꯥꯝꯕ ꯏꯟꯁꯥꯡꯒꯨꯝꯕ ꯑꯗꯨꯝ ꯊꯣꯡ
ꯄꯔꯣꯃꯤꯁ
ꯌꯥꯝ ꯍꯔꯥꯎꯔꯦ
ꯍꯥ
ꯀꯩ ꯑꯕ ꯅꯪ ꯍꯥꯏꯗꯣ
ꯑꯗꯨꯝ ꯅꯪ ꯅꯪꯅ ꯑꯄꯥꯝꯕ ꯏꯟꯁꯥꯡꯒꯨꯝꯕ ꯆꯥꯛ ꯑꯗꯨꯝ ꯊꯣꯡꯈꯤꯕꯗꯣ ꯍꯔꯥꯎꯗ꯭ꯔꯣ ꯍꯥꯏꯕ
ꯍꯔꯥꯎꯋꯤ
ꯌꯥꯝ ꯆꯥꯕ꯭ꯔ
ꯑꯧ ꯌꯥꯝ ꯆꯥꯕꯁꯦ ꯌꯥꯝ ꯄꯥꯛꯅꯗꯤ ꯆꯥꯗꯦ ꯍꯥꯏꯗꯤ ꯅꯣꯔꯃꯦꯜ ꯑꯃꯗ ꯆꯥꯕ ꯍꯥꯏꯗꯤ ꯌꯥꯝꯅ ꯆꯥꯛꯄ ꯀꯩꯅꯣꯒꯨꯝꯕꯗꯣ ꯍꯥꯏꯗꯤ ꯑꯩꯈꯣꯏꯗꯤ
ꯑꯣ
ꯑꯗꯥꯏ ꯆꯥꯗꯦꯗ
ꯈꯤꯇꯪ ꯈꯤꯇꯪ ꯆꯥꯕ ꯋꯥꯅꯤ
ꯎꯝ ꯑꯩꯅ ꯑꯄꯥꯝꯕ ꯑꯣꯏꯔꯗꯤ ꯑꯩ ꯌꯥꯝ ꯌꯥꯝ ꯆꯥꯏ ꯑꯩꯅ ꯑꯄꯥꯝꯕ ꯑꯣꯏꯗ꯭ꯔꯗꯤ ꯆꯥꯗꯦ
ꯑꯗꯨꯗꯤ ꯍꯌꯦꯡ ꯋꯥꯏ ꯅꯪꯒ ꯀꯩꯅꯣ ꯇꯧꯗꯣꯔꯤꯕ ꯃꯤꯗꯨꯗꯤ ꯍꯥꯏꯗꯤ ꯅꯪ ꯅꯝꯗꯅ ꯄꯤꯖ ꯇꯥꯕꯅꯤꯅ
ꯎꯝ ꯑ ꯆꯥꯡ ꯆꯥꯥꯡ ꯐꯕ ꯍꯥꯏꯣ ꯃꯤꯔ ꯑꯩ ꯀꯩꯝꯇ ꯍꯥꯏ ꯆꯥꯛ ꯌꯦꯟꯁꯥꯡ ꯊꯣꯡꯕ ꯍꯥꯏꯕ ꯃꯤꯡꯗꯣ ꯑꯗꯨꯒ ꯂꯩꯈꯤꯅꯦ ꯍꯥꯏꯕ ꯑꯩꯗꯣ ꯐꯖꯪ ꯍꯊꯣꯛꯄ ꯍꯦ ꯍꯦ ꯍꯥꯏꯌꯦꯦ ꯀꯝꯄ ꯎꯝ ꯃꯤꯗꯨ ꯐꯗꯅ ꯍꯥꯏꯕ ꯐꯪꯅꯦ ꯃꯅ ꯄꯂ ꯑꯗꯨ ꯂꯩꯔ
ꯑꯗꯨꯗ ꯑꯣꯏꯕꯣ ꯅꯪ ꯍꯪꯦꯇ
ꯃꯦ ꯁꯥꯡ
ꯎ ꯅꯪꯒꯤꯗꯤ ꯈꯪꯅꯕ ꯂꯩꯕ꯭ꯔꯣ
ꯑꯗꯨ ꯃꯥ ꯑꯗꯣ ꯀ ꯍꯥꯏꯅꯣ
ꯑꯦ ꯑꯩꯅ ꯍꯪꯉꯁꯤꯦ ꯑꯩ ꯑꯩ ꯉꯁꯥꯏ ꯅꯪꯅ ꯍꯪꯕꯗ ꯑꯩ ꯀꯣꯏꯁꯟ ꯀꯣꯏꯁꯟ ꯑꯩ ꯀꯔꯤꯝ ꯍꯪꯗꯦ ꯑꯟꯁꯔ ꯉꯥꯛꯇ ꯄꯤꯗꯅ ꯑꯩ ꯀꯣꯏꯁꯟ ꯑꯃꯨꯛ ꯍꯪꯉꯛꯑꯒꯦꯕ
ꯊꯪꯒꯅꯦ
ꯇꯉꯟꯁ ꯄꯤꯔꯣ ꯍꯥ
ꯎꯝ ꯊꯉꯣ
ꯑ ꯍꯪꯉꯣ ꯑ ꯀꯥ ꯀꯥ